ꯇꯕ꯭ꯔꯣ ꯎꯝ ꯇꯥꯏꯌꯦ ꯀꯩꯗꯧꯔꯤꯅꯣ ꯇꯥꯏꯌꯦ ꯇꯥꯗ꯭ꯔꯣ
ꯇꯥꯔꯦ ꯇꯥꯔꯦ ꯃꯣꯏꯅ ꯕꯣꯟ ꯌꯦꯡꯔꯒ ꯑꯩꯅ ꯃꯄꯥꯟꯗ ꯐꯝꯃꯒ ꯂꯩꯔꯦ
ꯎꯝ ꯌꯦꯡꯕ ꯌꯥꯗ꯭ꯔꯣ ꯅꯪꯁꯨ
ꯌꯦꯡꯅꯤꯡꯗꯦ ꯖꯄꯥꯟꯅ ꯑꯃ ꯆꯟꯈ꯭ꯔꯦ ꯑꯗꯨꯒꯤ ꯌꯦꯡꯅꯤꯡꯗ꯭ꯔꯦ
ꯎꯝ ꯀꯩ ꯑꯁ ꯁꯤꯠ ꯑꯩꯅꯦ ꯇꯨꯝꯈ꯭ꯔꯁꯤꯔꯥ ꯇꯧꯔꯦ ꯑꯃꯨꯛ ꯇꯨꯝꯅꯤꯡꯗꯕ
ꯅꯪꯗꯤ ꯌꯨꯝꯗ ꯂꯩꯕ꯭ꯔꯣ
ꯑꯥ ꯌꯨꯝꯗ ꯂꯩꯇꯦ
ꯀꯩ ꯃꯊꯦꯜ ꯆꯥꯔꯒꯦ
ꯑꯁ ꯀꯩꯅꯣꯝ ꯆꯞ ꯃꯤꯡ ꯃꯃꯤꯡꯗꯣ ꯈꯪꯗꯦꯅꯦ ꯍꯋꯥꯏꯒꯤ ꯍꯋꯥꯏ ꯆꯥꯏ ꯍꯋꯥꯏ ꯍꯥꯏꯕ ꯇꯥꯔꯦ ꯑꯣꯍꯣ ꯑꯁ ꯋꯥ ꯀꯩꯅꯣ ꯑꯩ ꯑꯁ ꯎꯝ ꯑ ꯗꯨ ꯀꯥꯡ ꯀꯥꯡ ꯀꯥꯡ ꯇꯥꯕ꯭ꯔꯣ ꯋꯥ ꯉꯥꯡꯉꯛ ꯑꯣ
ꯀꯩꯅꯣꯒ ꯂꯩꯕ ꯅꯠꯇ꯭ꯔꯣ ꯅꯃꯥꯟꯅꯕꯤꯒ ꯂꯩꯕ ꯅꯠꯇ꯭ꯔꯣ
ꯎꯝ ꯑꯩꯈꯨꯟ ꯅꯨꯄꯤꯗꯨ
ꯑꯁ ꯑꯗꯨ ꯅꯨꯄꯤꯗꯨ ꯑꯍ ꯀꯩꯅꯣ ꯑꯥ ꯃꯦꯁꯤ ꯌꯥꯝ ꯄꯥꯝꯕ ꯃꯥꯜꯂꯦꯅꯦ
ꯍ ꯍ ꯑꯥ ꯎꯝ
ꯃꯥꯒꯤ ꯁꯇꯦꯇꯁ ꯊꯣ
ꯗꯨꯝ ꯇꯧꯕꯅꯦ
ꯃꯥꯒꯁꯨ ꯁꯥꯕ ꯌꯥꯏꯌꯦꯅ
ꯑꯣ
ꯃꯥꯁꯨ ꯌꯥꯎꯅꯦ
ꯑꯁ ꯃꯥ ꯑꯍ ꯃꯥꯒ ꯋꯥꯔꯤ ꯁꯥꯟꯅꯔꯗꯤ ꯑꯗꯨꯝ ꯅꯣꯛꯇꯧ ꯃꯥꯜꯂꯦ ꯃꯥꯗꯣ
ꯎꯝ ꯍꯨ ꯍꯨ ꯍꯨ ꯎ ꯍꯦ ꯍꯦ ꯅꯣꯛꯄꯗꯤ ꯑꯗꯨꯝ ꯅꯣꯛꯄ ꯇꯥꯕꯅꯤꯅꯦ
ꯌꯥꯝꯅ ꯃꯔꯨ ꯑꯣꯏꯅ ꯁꯥꯟꯅꯕ ꯉꯝꯗꯧ ꯃꯥꯟꯗꯦꯅꯦ
ꯎꯝ ꯀꯩ ꯍꯦꯟꯖꯥꯡ ꯆꯥꯔꯒꯦ
ꯑꯩꯈꯣꯏꯗꯣ ꯉꯁꯤ ꯑꯣ ꯊꯥꯔꯣꯏ
ꯑꯁ ꯊꯔꯣꯏ ꯐꯪꯕ꯭ꯔꯣ
ꯑꯁ ꯐꯪꯗꯦꯗ ꯂꯩꯔꯛꯄꯅꯦ
ꯂꯩꯔꯛꯄꯥ ꯑꯣ ꯅꯣꯡ ꯇꯥꯔꯗꯤ ꯂꯩꯗꯧ ꯃꯥꯂꯦꯅ ꯅꯣꯡ ꯇꯥ
ꯑꯁ ꯑꯁꯤ ꯅꯣꯡ ꯀꯨꯆꯨꯁꯦ ꯍꯥꯏꯕꯗꯤ ꯅꯣꯡꯗꯣ ꯑꯃꯨꯃꯨꯛ ꯑꯥ ꯉꯍꯥꯛ ꯆꯨꯔꯅꯤ
ꯑꯥ ꯐꯖꯅ ꯆꯨꯗ꯭ꯔꯣ ꯁꯤꯗꯁꯨ ꯅꯣꯡ ꯇꯥ ꯅꯣꯡ ꯐꯖ ꯆꯨꯗꯦꯕ ꯆꯨꯕꯦꯔꯑ ꯀ ꯀꯃꯨ ꯆꯣꯕ
ꯎꯝ ꯁꯤꯗꯁꯨ ꯇꯧꯋꯦ ꯉꯥꯏꯍꯥꯛ ꯂꯩꯔꯅꯤ ꯅꯨꯡꯁꯥ ꯁꯥꯔꯅꯤ ꯉꯥꯏꯍꯥꯛ ꯂꯩꯔꯅꯤ ꯑꯃꯨꯛ
ꯅꯣꯡ ꯃꯪꯕ ꯅꯣꯡꯃꯥꯡꯉꯒꯀꯣ ꯑꯃꯨꯛ ꯇꯥꯗꯤ ꯇꯥꯔꯛꯇꯕꯁ ꯁꯤꯗꯤꯁ
ꯑꯁ ꯅꯪꯗꯤ ꯀꯩꯅꯣ ꯆꯠꯇ꯭ꯔꯣ ꯁ꯭ꯀꯨꯜ ꯆꯠꯇ꯭ꯔꯣ
ꯎꯝ ꯁ꯭ꯀꯨꯜ ꯑꯁ ꯍꯌꯦꯡꯗꯣ ꯆꯠꯁꯤꯔꯥ ꯍꯥꯏꯔꯒ ꯏꯃꯥꯟꯅꯕꯤꯅ ꯆꯠꯅꯤꯡꯗꯦ ꯑꯃꯨꯛ ꯍꯥꯏꯔꯦ ꯈꯪꯗꯦ ꯑꯁ ꯆꯠꯁꯤꯔ ꯆꯠꯂꯣꯏꯁꯤꯔ ꯁꯤ ꯑꯩꯅ ꯏ ꯃꯥꯟꯕꯤ ꯑꯁꯤ ꯑꯩꯒ ꯂꯩꯃꯤꯟꯅꯕꯗꯤ ꯃꯥꯗꯤ ꯆꯠꯁꯤꯗꯤ ꯍꯥꯏ ꯈꯪ ꯆꯠꯁꯨ ꯆꯠꯅꯤꯡꯗꯕ
ꯅꯃꯥꯟꯅꯕꯤ ꯑꯃꯗꯨꯁꯨ ꯍꯞꯇꯥ ꯑꯅꯤ ꯁꯨꯔꯦ ꯍꯥꯏꯕ꯭ꯔꯥ ꯑꯍꯨꯝ ꯁꯨꯔꯦ ꯍꯥꯏꯕ꯭ꯔꯥ
ꯆꯞ ꯃꯥꯟꯅꯩ ꯑꯩ ꯏꯕꯥꯅꯤꯒ ꯏꯕꯥꯅꯤ ꯆꯞ ꯃꯥꯟꯅꯈ꯭ꯔꯦꯗ ꯑꯗꯨ ꯅꯨꯄꯤꯗꯣ
ꯎ
ꯐꯠꯅꯤꯡꯗꯔꯦ ꯃꯨꯛ
ꯑꯩꯁꯨ ꯃꯥꯕꯨ ꯅꯣꯡꯃ ꯎꯕꯀꯣ ꯁ꯭ꯀꯨꯜ ꯆꯠꯅꯤꯡꯉꯥꯏ ꯊꯣꯛꯂꯛꯄ ꯃꯥꯗꯣ ꯑꯗꯨꯒ ꯃꯁꯝ ꯏꯐꯥ ꯄꯥꯛ ꯊꯣꯛꯂꯛꯄ
ꯀꯗꯥꯏꯗ ꯎꯕꯅꯣ
ꯎꯝ ꯇ꯭ꯔꯥꯐꯤꯛ ꯄꯣꯏꯟꯗ ꯎꯑꯦ ꯔꯤꯝꯁꯀꯤ ꯍꯥꯏꯖꯤꯟꯐꯝꯗꯣ
ꯎꯝ
ꯑꯗꯨꯗ ꯃꯥꯗ ꯃꯃꯥꯟꯅꯕꯤꯒ ꯈꯣꯡꯅ ꯆꯠꯂꯒ ꯂꯩ
ꯎꯝ ꯎꯝ
ꯃꯁꯝ ꯏꯐꯥ ꯐꯥ ꯒꯩ ꯆꯠꯂꯩ ꯑꯩ ꯀꯥꯎꯁꯦꯔꯥꯒꯜꯂ ꯃꯥ ꯍꯥꯟꯅ ꯆꯠꯈ꯭ꯔꯦ
ꯑꯩꯈꯣꯏꯅꯦ ꯑꯩꯈꯣꯏꯁꯨ ꯑꯗꯨꯝ ꯇꯧꯋꯦ ꯁ꯭ꯀꯨꯜꯇꯁꯨ ꯐꯖꯅ ꯍꯥꯏꯗꯤ ꯁꯥꯇ꯭ꯔꯥ ꯑꯃ ꯑꯣꯏꯕꯒꯤꯀꯣ
ꯎꯝ
ꯑꯩꯈꯣꯏꯗꯤ ꯑꯩꯈꯣꯏ ꯁ꯭ꯀꯨꯜꯗꯤ ꯀꯩꯅꯣꯝ ꯇꯧꯕꯅꯤꯅ ꯅꯪꯁꯨ ꯈꯪꯉꯤꯗꯅꯦ ꯑꯣ ꯑꯗꯨꯝ ꯄꯪꯆ ꯆꯠꯂꯦꯗ
ꯎꯝ ꯍ ꯅꯨꯡꯉꯥꯏꯕ ꯅꯠꯇ꯭ꯔꯣ ꯅꯣꯏ ꯁ꯭ꯀꯨꯜꯁꯨ
ꯆꯟꯅ ꯃꯤ ꯌꯥꯝꯅ ꯒꯌꯦꯟꯃꯤ ꯇꯅꯤ
ꯑꯁ ꯑꯩꯈꯣꯏ ꯈꯨꯟꯒꯤ ꯃꯤ ꯌꯥꯝ ꯇꯝꯃꯦꯍꯦ
ꯑꯁ ꯇꯝꯃꯦ
ꯑꯁ ꯑꯃ ꯑꯅꯤ ꯈꯛꯇ ꯅꯠꯇꯦ ꯑꯃꯗ ꯇꯝꯃꯒ ꯄꯨꯂꯞ
ꯎꯝ ꯎꯃꯥꯟꯅꯕꯤ ꯑꯃ ꯇꯝꯃꯅꯦ
ꯍꯣꯏ ꯃꯤ ꯌꯥꯝꯃꯦ ꯍꯟꯗꯛꯁꯨ ꯃꯤ ꯌꯥꯝꯃꯤꯅꯦ
ꯁꯥꯏꯟꯁ ꯑꯗꯨꯝ ꯂꯧ ꯃꯥꯜꯂꯦ ꯃꯣꯏꯗꯣ
ꯍꯣꯏ ꯂꯋꯥꯔꯒ ꯑꯗꯨꯅ ꯁꯥꯏꯟꯁ ꯂꯧꯔꯒ ꯅꯔꯁ ꯂꯣꯏꯅꯃꯛ ꯆꯠꯂꯒꯦ
ꯑꯩꯐꯥꯎ ꯑꯁꯤꯗ ꯁꯨꯝꯖꯦꯡ ꯂꯧꯔꯒ ꯔꯤꯒ꯭ꯔꯦꯠ ꯆꯠꯔꯤꯅꯦ ꯑꯁ ꯌꯥꯝ ꯋꯥꯏꯑꯦ
ꯎꯝ
ꯑ ꯂꯨꯑꯦ ꯇꯥꯒꯁꯨ ꯒꯦꯟ ꯃꯦꯟ ꯇꯥꯥꯗꯦ
ꯇꯧꯕꯅꯦ
ꯅ ꯅꯪ ꯁꯨ ꯂꯧꯔꯛꯄꯔꯣ ꯆꯠꯂꯦ ꯆꯠꯂꯁꯨ ꯀꯣ ꯒꯟ ꯃꯦꯟ ꯇꯥꯗ꯭ꯔꯦ ꯍꯥꯏꯕ ꯑꯩꯈꯣꯏꯗꯤ ꯕꯦꯁꯤꯛꯇꯣ ꯈꯪꯔꯛꯇ꯭ꯔꯕꯅꯤꯅꯀꯣ ꯐꯖꯅ ꯈꯪꯅꯔꯛꯇꯕꯅꯤꯅ
ꯑꯩꯁꯨ ꯂꯧꯔꯛꯑꯦ ꯌꯥꯝ ꯋꯥꯕꯅꯦ
ꯑꯁ ꯋꯥꯏꯌꯦ ꯑꯩꯗꯣ ꯂꯧꯕꯤꯗ꯭ꯔꯁꯨ ꯐꯗꯣꯏꯅꯤ ꯈꯜꯂꯤꯅꯤ
ꯋꯥꯥꯔꯁꯨꯀꯣ
ꯎꯝ
ꯅꯥꯏꯟ ꯇꯦꯟ ꯑꯗꯨꯒꯤ ꯕꯦꯁꯤꯛ ꯆꯪꯕꯅꯦꯕ
ꯑꯗꯨꯅꯦ ꯑꯩꯈꯣꯏꯗꯤ ꯑꯗꯨꯒꯨꯝꯕꯗꯣ ꯇꯥꯕꯔꯛꯇꯕꯅꯤꯅꯀꯣ ꯁꯀꯨꯜ ꯈꯇꯪ ꯒꯥꯔꯒꯅꯤꯅ ꯀꯣ ꯍꯧꯖꯤꯛ ꯈꯛꯇꯪ ꯂꯧꯔꯒ ꯑꯁ ꯌꯥꯝ ꯂꯨꯒ꯭ꯔꯦꯕ
ꯎꯝ ꯅꯪ ꯀꯩꯗꯧꯗꯣꯏꯅꯣ ꯑꯗꯨ ꯂꯧꯔꯒ
ꯑꯁ ꯇꯧꯔꯣꯏ ꯑꯩ ꯆꯪꯉꯣꯏ ꯑꯗꯨ ꯂꯥꯏꯟꯗꯣ
ꯀꯣꯂꯦꯖ ꯑꯃꯨꯛ ꯇꯝꯗꯣꯏꯔꯥ ꯅꯪꯗꯤ
ꯑ ꯏꯁ ꯀꯣꯂꯦꯖ ꯇꯃꯔꯣꯏ ꯇꯧꯕ ꯌꯥꯕ ꯀꯩꯅꯣꯝ ꯀꯩꯅꯣꯝ ꯇꯧꯋꯦ ꯇꯨꯑꯦꯞ ꯂꯣꯏꯔ ꯊꯕꯛ ꯁꯨꯕ꯭ꯔꯥ ꯄꯩꯁꯥ ꯇꯥꯟꯕ꯭ꯔꯥ
ꯑꯦ ꯐꯖꯅ ꯀꯣꯅꯣ ꯇꯃꯣꯍꯦ
ꯑꯁ ꯀꯥꯔꯣꯏꯗ ꯑꯗꯨ ꯑꯃꯨꯛ ꯑꯁ ꯑꯁꯤ ꯊꯥꯕ ꯂꯣꯏꯔꯁꯨ ꯀꯥꯕꯗꯤ ꯀꯥꯔꯔꯣꯏ ꯂꯩꯔꯤꯛ ꯇꯝꯅꯤꯡꯗꯦꯕ
ꯅꯔꯁꯤꯡ ꯊꯥꯎꯑꯣ
ꯑꯁ ꯌꯥꯃꯟꯈ꯭ꯔꯦ ꯑꯗꯨꯁꯨ
ꯑꯩꯅꯁꯨ ꯂꯩꯕꯅꯦ ꯎꯝ ꯐꯥꯔꯃꯥꯁꯤꯒꯨꯝꯕ ꯑꯗꯨꯝ ꯗꯦꯝ ꯀꯣꯂꯦꯖꯇ ꯇꯝꯕ ꯌꯥꯕꯅꯦ
ꯍꯧꯖꯤꯛ ꯍꯧꯖꯤꯛꯇꯤ ꯇꯝꯃꯣꯏ ꯆꯍꯤ ꯑꯃꯥ ꯑꯅꯤ ꯒꯨꯝꯕ ꯆꯍꯤ ꯑꯃ ꯌꯦꯡꯕꯨ ꯀꯝꯕ ꯇ ꯀꯝꯗꯀꯣ
ꯆꯍꯤ ꯃꯥꯡꯗꯧ ꯁꯔꯨꯛꯄꯨꯗꯤ ꯐꯖꯅ ꯇꯝꯃꯤꯀꯥꯟꯗ ꯐꯖꯅ ꯇꯝꯍꯧꯕꯅ
ꯑꯁ ꯍꯧꯖꯤꯛ ꯑꯩ ꯅꯨꯡꯉꯥꯏꯅ ꯂꯩꯈꯤꯒꯦ ꯑꯃꯨꯔꯛ
ꯍꯌꯦꯡꯋꯥꯏ ꯅꯪ ꯑꯁ ꯑꯗꯨ ꯇꯧꯗ꯭ꯔꯗꯤ ꯐꯅꯤꯀꯣ ꯁꯤ ꯇꯧꯔꯝꯃꯗꯤ ꯐꯅꯤꯀꯣ ꯅꯪ ꯁꯨꯃꯥꯏ ꯈꯂꯛꯈꯤꯅꯤ
ꯈꯪꯗꯦ ꯑꯩ ꯀꯔꯤ ꯇꯃꯁꯤꯔ ꯅꯔꯁꯤꯡꯗꯤ ꯇꯝꯃꯣꯏ ꯁꯨꯛꯇꯝ ꯇꯝꯃꯣꯏ ꯅꯔꯁ ꯅꯔꯁꯤꯡꯗꯤ ꯇꯝꯅꯤꯡ
ꯑꯗꯨ ꯇꯝꯃꯒ ꯑꯇꯣꯞꯄ ꯃꯄꯥꯟ ꯂꯝꯗ ꯆꯠꯂꯗꯤ ꯎꯝ ꯇꯣꯂꯣꯞ ꯌꯥꯝ ꯆꯥꯎꯕꯅꯤ
ꯑꯗꯨꯗꯦ ꯑꯗꯨꯅꯦ ꯑꯗꯨ ꯑꯣꯏꯔꯁꯨ ꯅꯔꯁꯤꯡꯗꯤ ꯆꯍꯤꯁꯨ ꯆꯪꯉꯦꯕ ꯄꯥꯝꯁꯨ ꯄꯥꯝꯗꯦꯕ
ꯎꯝ ꯀꯩꯅꯣꯗꯗꯤ ꯗꯦꯝ ꯀꯣꯂꯦꯖꯇ ꯇꯝꯕꯗꯨꯗꯤ ꯄꯩꯁꯥ ꯌꯥꯝ ꯆꯪꯗꯕꯅꯦ ꯑꯦꯠꯃꯤꯁꯟꯒꯤ ꯂꯤꯁꯤꯡ ꯇꯔꯃꯉ ꯈꯛꯇꯪ
ꯏꯅꯥꯎꯅꯨꯄꯤꯗ ꯇꯝꯍꯜꯂꯣꯅꯅ
ꯏꯅꯥꯎꯅꯨꯄꯤꯗꯣ ꯃꯃꯥꯡ ꯃꯃꯥꯡ ꯆꯍꯤ ꯎꯝ ꯀꯩꯅꯣꯒꯤꯗꯣ ꯑꯦꯛꯁ ꯔꯦ ꯀꯩꯀꯥ ꯂꯧꯕꯒꯤꯗꯣ
ꯑꯗꯨꯗꯣ ꯈꯜꯂꯦꯕꯀꯣ ꯃꯥꯅ ꯆꯠꯅꯤꯡꯗꯦ ꯍꯥꯏꯌꯦ ꯃꯥꯗꯣ ꯐꯥꯔꯃꯥꯁꯤ ꯄꯥꯝꯕ ꯐꯥꯔꯃꯥꯁꯤꯅ ꯈꯟꯗꯕ ꯃꯃꯥꯡ ꯆꯍꯤꯗꯣ
ꯑꯣ ꯑꯗꯨ ꯑꯗꯨ ꯇꯝꯕꯗꯣ ꯀꯃꯥꯏꯅ ꯇꯧꯕ꯭ꯔꯥ ꯃꯣꯏꯗꯣ ꯀꯣꯆꯤꯡꯒꯨꯝꯕ ꯑꯃꯨꯛ ꯂꯧꯔꯒ ꯑꯃꯨꯛ ꯊꯥꯕ ꯌꯥꯕ꯭ꯔꯥ ꯑꯦꯛꯖꯥꯝꯗꯣ
ꯑꯣ ꯑꯦꯛꯖꯥꯝ ꯈꯛꯇꯪ ꯊꯥꯔ ꯂꯣꯏꯔꯦ ꯀꯩꯅꯣ
ꯑꯗꯨꯝ ꯑꯃꯨꯛ ꯄꯥ ꯄꯥꯅꯤꯡꯉꯥꯏ ꯂꯩꯔꯕꯅꯤꯅ ꯂꯩꯔꯦ
ꯈꯪꯗꯦ ꯑꯗꯨꯝ ꯄꯥꯗ꯭ꯔꯁꯨ ꯑꯗꯨꯝ ꯅꯪꯒꯤ ꯗꯥꯎꯗ ꯌꯦꯡꯒꯦ ꯍꯥꯏꯔꯗꯤ ꯑꯗꯨꯝ ꯌꯥꯏ
ꯃꯥꯁꯨ ꯂꯥꯏꯔꯤꯛ ꯄꯥꯕ ꯅꯠꯇꯦ ꯂꯥꯏꯔꯤꯛ ꯄꯥꯗꯕꯅꯦ ꯃꯥꯁꯨ
ꯎꯝ ꯗꯥꯎꯗꯁꯨ ꯂꯌꯦꯗ ꯑꯗꯣ ꯍꯥꯏꯔꯁꯨ ꯈꯣꯏꯗꯤ ꯀꯦꯝꯇ ꯈꯪꯉꯔꯣꯏꯕ ꯕ꯭ꯂꯥꯏꯟꯗ ꯆꯪꯈ꯭ꯔꯅꯤꯕ ꯑꯩꯈꯣꯏꯗꯤ
ꯥ ꯕ꯭ꯂꯥꯏꯟꯗ ꯄꯪꯈꯣ ꯕ꯭ꯂꯥꯏꯟꯗ ꯄꯪꯈꯣ ꯈꯣꯠꯂ꯭ꯖ ꯗꯨ ꯂꯩꯥꯏꯗꯅ ꯑꯁꯨꯝ ꯆꯨꯝꯃ
ꯆꯨꯝ ꯎꯝ ꯆꯨꯝꯔꯥ ꯃꯗꯤ ꯐꯩꯅꯦ ꯎꯝ
ꯑꯗꯣ ꯑꯗꯨꯝ ꯇ꯭ꯔꯥꯏ ꯇꯧꯁꯜꯂꯣ ꯀꯩꯅꯣ ꯑꯁꯤ ꯇꯌꯦꯜꯒꯤꯁꯨ ꯂꯩ ꯀꯩꯅꯣ ꯇꯌꯦꯜꯒꯤꯁꯨ ꯂꯩꯑꯦ ꯑꯗꯨꯒ ꯗꯦꯝ ꯀꯣꯂꯦꯖꯀꯤꯗꯤ ꯅꯤꯠ ꯊꯥꯗ꯭ꯔꯗꯤ ꯌꯥꯗꯕꯅꯦ ꯅꯤꯠꯀꯤ ꯅꯤꯈꯇꯪ ꯅꯪꯅ ꯍꯟꯗ꯭ꯔꯦꯠ ꯐꯪꯒꯦꯔꯥ ꯐꯤꯐꯇꯤ ꯐꯪꯒꯦꯔꯥ ꯑꯗꯨꯝ ꯀꯔꯤꯝ ꯀꯩꯝ ꯀꯥꯏꯗꯕꯅꯦ ꯑꯗꯨꯗꯤ ꯑꯗꯨ ꯈꯛꯇꯪ ꯐꯪꯉꯅꯕꯀꯣ ꯑꯗꯣ ꯑꯦꯠꯃꯤꯁꯟ ꯇꯧꯕ ꯌꯥꯔꯕꯅꯦ ꯀꯩꯝ ꯃꯥꯔꯛ ꯌꯥꯝꯒꯦꯔꯥ ꯌꯥꯝꯗꯩ ꯌꯥꯝꯗ꯭ꯔꯁꯨꯅꯦ ꯑꯗꯨꯝ ꯎꯝ ꯅꯪꯅ ꯐꯪꯕꯗꯣ ꯑꯗꯨ ꯈꯇꯪ ꯑꯗꯨꯝ ꯆꯪꯉꯗꯤ ꯌꯥꯕꯅꯦ ꯑꯗꯨꯁꯨ ꯑꯗꯨꯝ ꯇ꯭ꯔꯥꯏ ꯄꯪꯇꯧꯗ ꯇꯧ
ꯏꯅꯥꯎꯅꯨꯄꯤꯗꯤ ꯀꯩꯅꯣꯝ ꯇꯝꯅꯤꯡꯈꯤꯗꯥꯏꯅꯦ ꯃꯥ ꯃꯊꯛ ꯄꯥꯏꯕꯒꯤꯗ
ꯃꯥꯗꯣ ꯑꯗꯨ ꯑꯗꯨꯁꯨ ꯎꯝ ꯃꯃꯥꯡ ꯆꯍꯤ ꯗꯤꯁꯦꯝꯕꯔꯒꯤꯗꯣ
ꯎꯝ
ꯑꯗꯨꯗ ꯀꯩꯅꯣ ꯇꯧꯕꯅꯦ ꯆꯪꯉꯛꯑꯣ ꯍꯥꯏꯕꯅꯦꯕ ꯒꯨꯍꯥꯇꯤꯗ
ꯎꯝ ꯎꯝ ꯃꯥ ꯑꯃꯨꯛ ꯑꯥ ꯑꯗꯨꯃꯥꯏ ꯍꯥꯏꯔꯝꯅꯦ
ꯑꯗꯣ ꯑꯁ ꯀꯨꯝꯍꯩ ꯂꯩꯕꯅꯤꯅ ꯃꯥꯗꯣ ꯈꯔ ꯈꯠꯄ ꯃꯇꯥꯡ ꯍꯣꯏ ꯈꯠꯄ ꯎꯝ ꯈ꯭ꯔꯤꯁꯃꯥꯁ ꯀꯩꯀꯥ ꯂꯩꯕꯅꯤꯅ ꯈꯠꯅꯤꯡꯕ ꯃꯇꯥꯡ ꯌꯧꯕꯅꯤꯅ
ꯑꯃꯨꯛ ꯆꯂꯔꯣꯏ
ꯆꯠꯅꯤꯡꯗ꯭ꯔꯦ ꯍꯥꯏꯌꯦ ꯑꯗꯨ ꯇ꯭ꯔꯦꯟꯅꯤꯡ ꯂꯣꯏꯔꯒ ꯑꯃ ꯂꯣꯏꯔꯒ ꯍꯟꯗꯛ ꯅꯔꯁ ꯆꯤꯡ ꯆꯠꯇꯧ ꯃꯥꯜꯂꯦ
ꯃꯥꯔꯣ
ꯎꯝ ꯀꯥꯎꯟꯁ꯭ꯂꯤꯡ ꯌꯥꯎꯕꯒꯤ ꯑꯦꯛꯖꯥꯝ ꯊꯥꯕꯗꯣ ꯃꯥ ꯀꯥꯎꯟꯁ꯭ꯂꯤꯡ ꯌꯥꯎ ꯍꯟꯗꯛ ꯌꯥꯎꯒꯅꯤ ꯍꯥꯏꯌꯦ ꯌꯥꯎꯔꯒ ꯑꯗꯨꯝ ꯑꯗ ꯃꯣꯏꯅ ꯎꯝ ꯃꯐꯝ ꯄꯤꯕꯗꯣ ꯑꯗꯨꯗ ꯑꯗꯨꯝ ꯌꯥꯎꯔꯅꯤ
ꯀꯩꯅꯣ ꯎꯝ
ꯑꯥ ꯃꯄꯥꯜꯂꯝꯗꯁꯨ ꯀꯣ ꯁꯤ ꯁꯤ ꯑꯩꯈꯣꯏꯗ ꯂꯩꯕ ꯃꯤꯁꯤꯡꯁꯦ ꯑꯗꯨꯝ ꯆꯠꯂꯒ ꯇꯝꯕꯅꯦ ꯃꯄꯥꯂꯝꯗ ꯃꯣꯏꯅ ꯑꯗꯨ ꯂꯣꯏꯔꯀꯥꯟꯗ ꯃꯣꯏꯅꯁꯨ ꯊꯕꯛ ꯄꯤꯌꯦ ꯑꯃ ꯍꯥꯏꯕꯅꯦ ꯑꯃ ꯅꯨꯄꯤ ꯑꯃ ꯇꯤꯡꯒꯤꯗꯀꯣ ꯍꯣꯏ
ꯎꯪ
ꯈꯡꯅꯕ ꯅꯨꯄꯤ ꯑꯃ ꯃꯥꯅ ꯑꯃꯨꯛ ꯍꯥꯏ ꯑꯗꯨꯃꯥꯏ ꯍꯥꯏꯔꯛꯄ
ꯈꯪꯗ꯭ꯔꯦꯗ
ꯁꯤꯗ ꯇꯝꯒꯦꯔꯣ ꯅꯅꯥꯎꯄꯤꯗꯣ ꯇꯝꯃꯗꯤ
ꯎꯝ ꯈꯪꯗꯦ ꯃꯥꯖꯦ ꯀ-ꯀ ꯃꯣꯏꯅ ꯀꯥꯎꯟꯁ꯭ꯂꯤꯡ ꯌꯥꯎꯔꯀꯥꯟꯗ ꯃꯣꯏꯅ ꯄꯤꯕ ꯃꯐꯝꯗꯣ
ꯎꯝ ꯑꯦꯛꯖꯥꯝ ꯊꯥꯕ꯭ꯔꯥ ꯃꯣꯏ ꯑꯦꯛꯖꯥꯝ ꯄ꯭ꯔꯥꯏꯚꯦꯠꯀꯤꯗ ꯇꯧꯗꯣꯏꯔꯥ ꯅꯠꯇ꯭ꯔꯒ
ꯑꯦꯛꯖꯝ ꯊꯥꯏꯌꯦ ꯍꯣꯏ
ꯊꯣꯛꯈ꯭ꯔꯕꯣ
ꯑꯦꯛꯖꯥꯝ ꯊꯥꯕꯗꯣ ꯎꯝ ꯎꯝ ꯃꯥꯒꯤ ꯃꯥꯔꯛꯀꯤ ꯃꯇꯨꯡ ꯏꯜꯂꯦꯕꯀꯣ
ꯃꯥꯔꯛꯀꯤ ꯃꯇꯨꯡ ꯏꯟꯅ ꯃꯣꯏꯅ ꯃꯐꯝ ꯄꯤꯗꯣꯏꯕ
ꯎꯝ ꯃꯥꯔꯛꯀꯤ ꯃꯇꯨꯡ ꯏꯟꯅ ꯄꯤꯗꯣꯏꯅꯦ
ꯁꯤ ꯑꯩꯈꯣꯏꯔꯣꯝꯗꯗꯤ ꯇꯨ ꯇꯝꯃꯁꯨ ꯇꯣꯂꯣꯞꯇꯣ ꯌꯥꯝꯗꯕꯅꯤ ꯅꯤꯅ ꯑꯁ
ꯑꯦ ꯀꯩꯅꯣ ꯆꯪꯉꯗꯤ ꯌꯥꯝꯕꯅꯤ ꯃꯄꯥꯟ ꯂꯝ ꯆꯪꯂꯗꯤ ꯌꯥꯝꯕꯅꯤꯍꯦ
ꯎꯝ ꯑꯣꯏ ꯑꯣꯏꯅꯦ ꯑꯗꯣ ꯅꯣꯏ ꯀꯩꯅꯣ ꯔꯤꯂꯦꯇꯤꯞ ꯑꯃ ꯎꯝ ꯆꯤꯡꯒꯤ ꯅꯨꯄꯤ ꯑꯃꯗꯨꯁꯨ ꯇꯧꯋꯦꯀꯣ ꯃꯣꯏ ꯗꯨꯀꯥꯟ ꯐꯝꯕꯗꯣ
ꯀꯔꯝꯕꯅꯣ
ꯎꯝ ꯆꯤꯟ ꯆꯨꯏ ꯃꯆꯦꯗꯣ ꯆꯤꯟ
ꯍꯣꯏ ꯍꯣꯏ ꯍꯣꯏ ꯈꯪꯉꯦ